ꯑ ꯇꯥꯔꯦ ꯇꯥꯔꯦ
ꯇꯥꯏꯌꯦ ꯇꯥꯏꯌꯦ
ꯃꯔꯨꯞꯇ ꯉꯁꯤ ꯑꯩꯅ ꯀꯣꯜ ꯇꯧꯔꯛꯏꯖꯦ ꯃꯔꯨꯞ ꯑꯩꯈꯣꯏ ꯑꯩꯈꯣꯏꯒꯤ ꯂꯝꯁꯤꯗ ꯏꯁꯤꯡ ꯏꯆꯥꯎ ꯇꯣꯏꯅ ꯊꯣꯛꯇꯨꯅ ꯃꯥꯡꯍꯜꯂꯤꯕ ꯑꯗꯒꯤ ꯃꯇꯧ ꯀꯔꯝꯅ ꯏꯁꯤꯡ ꯏꯆꯥꯎ ꯊꯣꯛꯂꯤꯕꯅꯣ ꯍꯥꯏꯕꯒꯤ ꯃꯇꯥꯡꯁꯤꯗ ꯃꯔꯨꯞꯀ ꯋꯥꯔꯤꯝꯇꯥ ꯁꯥꯟꯅꯖꯦꯅ ꯑꯩ ꯀꯣꯜ ꯇꯧꯖꯔꯛꯄꯅꯦ
ꯃꯥꯅꯦ ꯃꯥꯅꯦ ꯅꯪꯅ ꯍꯧꯗꯣꯛꯂꯛꯏꯕ ꯋꯥꯐꯝꯁꯤ ꯌꯥꯝꯅ ꯐꯔꯕꯅꯦ ꯍꯧꯖꯤꯛꯇꯤ ꯅꯣꯡꯖꯨꯟꯊꯥ ꯅꯣꯡꯖꯨ ꯊꯥꯁꯨ ꯍꯧꯔꯛꯂꯕꯅꯤꯅ ꯅꯣꯡꯁꯤ ꯉꯔꯥꯡ ꯅꯍꯥꯟꯗꯒꯤꯖꯨ ꯑꯗꯨꯝ ꯂꯦꯞꯇꯅ ꯇꯥꯏ ꯍꯥꯏꯔꯤꯕ ꯑꯗꯨꯅ ꯑꯩꯗꯤ ꯑꯩꯈꯣꯏꯒꯤ ꯂꯩꯔꯛ ꯐꯥꯎꯕ ꯑꯗꯨꯃꯥꯏꯅ ꯂꯝꯕꯤ ꯊꯣꯛꯀꯦ ꯍꯥꯏꯕ ꯃꯇꯝꯁꯤꯗ ꯂꯩꯈꯣꯝ ꯃꯌ- ꯂꯩꯅꯥꯡ ꯑꯗꯒꯤ ꯏꯁꯤꯡ ꯇꯨꯡꯁꯤꯜꯂꯒ ꯂꯩꯕ ꯃꯌꯥꯝ ꯑꯃ ꯑꯗꯨꯃꯥꯏꯅ ꯇꯧꯔꯤꯅꯦ ꯑꯩꯁꯨ ꯋꯥꯈꯜꯁꯦ ꯈꯜꯂꯝꯃꯤꯅꯦ ꯁꯤꯁꯦ ꯀꯔꯤ ꯇꯧꯔꯒ ꯀꯃꯥꯏꯟ ꯇꯧꯔꯒ ꯇꯧꯕ ꯌꯥꯏ ꯍꯥꯏꯕꯁꯤ ꯑꯗꯣ ꯐꯔꯦ ꯅꯪꯅ ꯀꯩꯅꯣꯁꯤ ꯇꯧꯔꯛꯑꯕ ꯋꯥꯐꯝꯁꯤ ꯍꯧꯗꯣꯛꯂꯛꯑꯕꯅꯤꯅ ꯅꯪꯅ ꯍꯥꯟꯅ ꯅꯪꯒꯤ ꯅꯪꯒꯤ ꯀꯩꯅ ꯅꯪꯒꯤ ꯀꯔꯤ ꯂꯩ ꯍꯥꯏꯕ ꯑꯗꯣ ꯅꯪꯒꯤ ꯋꯥꯈꯜꯂꯣꯟꯗꯣ ꯍꯥꯟꯅ ꯐꯣꯡꯗꯣꯛꯂꯛꯑꯣ-
ꯍꯣꯏ ꯃꯔꯨꯞ ꯑꯩꯅ ꯐꯣꯡꯗꯣꯛꯅꯤꯡꯉꯤꯁꯦ ꯁꯤꯅꯤ ꯆꯍꯤ ꯆꯍꯤ ꯃꯃꯥꯡꯒꯤ ꯍꯧꯈꯤꯕ ꯆꯍꯤ ꯀꯌꯥꯗꯒꯤ ꯑꯗꯨꯝ ꯑꯩꯈꯣꯏ ꯑꯋꯥꯕꯁꯤ ꯑꯗꯨꯝ ꯇꯥꯗꯨꯅ ꯂꯥꯛꯂꯤ ꯇꯝꯄꯥꯛꯀꯤ ꯑꯌꯥꯝꯕ ꯖꯒꯥꯗ ꯅꯣꯡ ꯈꯤꯇꯪ ꯆꯨꯕꯒ ꯑꯗꯨꯝ ꯏꯁꯤꯡ ꯏꯆꯥꯎ ꯊꯣꯛꯄꯖꯦ ꯑꯗꯨꯝ ꯇꯣꯏꯅ ꯑꯗꯨꯝ ꯎꯔꯦ ꯑꯗꯨꯕꯨ ꯑꯩ- ꯊꯣꯛꯏꯕ ꯆꯤꯡꯒꯤ ꯁꯔꯨꯛꯁꯤꯡꯗꯒꯤ ꯃꯔꯨꯑꯣꯏꯅ ꯎ ꯋꯥ ꯌꯥꯟꯊꯠꯄꯖꯤꯅ ꯃꯔꯝ ꯑꯣꯏꯔꯒ ꯇꯝꯄꯥꯛꯀꯤ ꯂꯝꯗꯝꯗ ꯏꯁꯤꯡ ꯏꯆꯥꯎ ꯊꯣꯛꯂꯤꯕꯅꯤ ꯑꯗꯨ ꯁꯤꯒꯨꯝꯕ ꯊꯧꯗꯣꯛ ꯀꯌꯥ ꯑꯁꯤ ꯎꯅ ꯎꯅ ꯉꯁꯤ ꯐꯥꯎꯗ ꯀꯅꯥꯝꯇꯅ ꯃꯤꯠꯌꯦꯡ ꯆꯪꯕꯤꯗꯕꯒꯤ ꯃꯇꯧꯁꯨ ꯎꯏ ꯏꯀꯨꯏ ꯀꯨꯏꯗꯅ ꯅꯣꯡꯁꯨꯨ ꯅꯣꯡꯖꯨ ꯊꯥ ꯃꯇꯝꯁꯨ ꯌꯧꯁꯤꯜꯂꯛꯑꯒꯅꯤ ꯍꯟꯇꯛꯁꯨ ꯃꯃꯥꯡ ꯋꯥꯒꯤꯕꯗꯒꯤ ꯍꯦꯟꯅ ꯋꯥꯒꯗ꯭ꯔꯥ ꯅꯠꯇ꯭ꯔꯒ ꯃꯃꯥꯡ ꯋꯥꯒꯤꯕꯗꯨꯗꯒꯤ ꯑꯝꯍꯥꯗ ꯑꯣꯏ ꯑꯣꯏꯒꯗ꯭ꯔꯥ ꯍꯦꯟꯅ ꯐꯤꯕꯝ ꯐꯕꯗꯤ ꯑꯣꯏꯔꯔꯣꯏ ꯐꯤꯕꯝ ꯐꯠꯇꯕꯒꯤ ꯁꯔꯨꯛꯅ ꯍꯦꯟꯖꯜꯂꯛꯑꯅꯤ ꯁꯤꯒꯤ ꯃꯌꯥꯝꯖꯦ ꯈꯟꯕꯗ ꯑꯩꯅ ꯃꯔꯨꯞꯇ ꯁꯤꯒꯤ ꯊꯣꯛꯏꯕ ꯊꯧꯗꯣꯛ ꯃꯌꯥꯝꯖꯤ ꯑꯋꯥꯕ ꯇꯥꯒ꯭ꯔꯤꯕ ꯃꯌꯥꯝꯖꯤ ꯀꯔꯤ ꯇꯧꯔꯒꯗꯤ ꯃꯔꯨꯞꯀꯤ ꯃꯣꯠꯇ ꯀꯔꯤ ꯇꯧꯔꯒꯗꯤ ꯈꯔꯗꯤ ꯑꯩꯈꯣꯏꯒꯤ ꯑꯋꯥꯕꯖꯦ ꯀꯣꯛꯄ ꯉꯝꯒꯅꯤ ꯍꯥꯏꯕꯁꯤꯒꯤ ꯃꯇꯥꯡꯗ ꯑꯩꯅ ꯃꯔꯨꯞꯇ ꯁꯨꯝ ꯈꯪꯖꯅꯤꯡ ꯇꯧꯖꯕꯅꯤ
ꯃꯥꯅꯦ ꯃꯥꯅꯦ ꯆꯨꯝꯃꯦ ꯅꯪꯅ ꯍꯥꯏꯔꯤꯕ ꯋꯥꯐꯝꯗꯣ ꯑꯩꯈꯣꯏꯒꯤ ꯍꯥꯏꯗꯤ ꯆꯤꯡꯒꯤ ꯂꯝꯁꯤꯗ ꯎ ꯋꯥ ꯀꯛꯊꯠꯂꯛꯄ ꯑꯗꯒꯤ ꯑꯩꯈꯣꯏꯒꯤ ꯀꯛꯊꯠꯂꯛꯑꯒ ꯊꯥꯖꯤꯟꯕꯒꯤ ꯆꯥꯡꯖꯤꯅ ꯋꯥꯠꯄ ꯑꯩꯈꯣꯏꯒꯤ ꯂꯩꯔꯤꯕ ꯃꯤꯑꯣꯏꯕꯁꯤꯁꯨ ꯋꯥꯈꯟ ꯇꯥꯕ ꯈꯔ ꯋꯥꯠꯄ ꯍꯥꯏꯇꯥꯔꯦ ꯃꯁꯤ ꯋꯥꯈꯟ ꯇꯥꯕ ꯇꯥꯕ ꯋꯥꯠ ꯄꯗ ꯈꯛꯇꯁꯨ ꯅꯠꯇꯅ ꯑꯩꯈꯣꯏꯒꯤ ꯃꯤ ꯌꯥꯝꯈꯠꯂꯛꯄꯁꯤ ꯃꯤ ꯌꯥꯝꯈꯠꯂꯛꯄꯁꯤꯅ ꯃꯔꯨ ꯃꯈꯜ ꯑꯃꯅꯦꯕ ꯍꯥꯏꯗꯤ ꯂꯩꯕꯝꯗꯤ ꯂꯩꯇꯕꯅꯤꯅ ꯑꯍꯥꯡꯕ ꯎ ꯋꯥ ꯍꯧꯔꯒ ꯂꯩꯔꯝꯕ ꯑꯩꯈꯣꯏꯒꯤ ꯂꯝ ꯃꯈꯩꯁꯤꯗ ꯀꯛꯊꯠ ꯀꯛꯊꯠꯂꯒ ꯑꯩꯈꯣꯏꯒꯤ ꯀꯩꯅꯣ ꯇꯧ ꯌꯨꯝ ꯁꯥꯕ ꯍꯧꯖꯤꯜꯂꯛꯄ ꯑꯗꯒꯤ ꯁꯝꯅ ꯍꯥꯏꯔꯕꯃꯛꯇꯕꯨ ꯑꯩꯈꯣꯏꯒꯤ ꯁꯤꯡ ꯅꯨꯡ ꯆꯟꯅꯕ ꯈꯣꯠꯅꯕ ꯍꯥꯏꯗꯤ ꯑꯩꯈꯣꯏꯒꯤ ꯌꯨꯝ- ꯌꯨꯝꯒꯤ ꯅꯨꯡꯇꯤꯒꯤ ꯀꯩꯅꯣ ꯇꯧꯕ ꯁꯤꯖꯤꯟꯅꯅꯕ ꯄꯣꯠ ꯆꯩ ꯀꯩ ꯀꯔꯤ ꯀꯔꯤꯁꯤꯁꯨ ꯑꯩꯈꯣꯏꯒꯤ ꯎ ꯋꯥꯁꯤꯗꯒꯤ ꯂꯧꯔꯒ ꯑꯗꯨꯃꯥꯏꯅ ꯁꯤꯖꯤꯟꯅꯔꯛꯄ ꯍꯥꯏ ꯇꯥꯔꯦ ꯁꯤꯅꯁꯨ ꯌꯥꯝ ꯆꯥꯎꯕ ꯃꯔꯝ ꯑꯃꯅꯤ ꯇꯧꯔꯤꯁꯦ ꯃꯁꯤꯅ ꯃꯔꯝ ꯑꯣꯏꯔꯒ ꯑꯩꯈꯣꯏꯒꯤ ꯅꯣꯡ ꯇꯥꯒꯗꯕ ꯃꯇꯝꯗꯁꯨ ꯅꯣꯡ ꯇꯥꯗꯕ ꯑꯗꯨꯒ ꯅꯣꯡ ꯇꯥꯔꯣꯏꯗꯕ ꯆꯥꯡꯗꯒꯤꯁꯨ ꯍꯦꯟꯅ ꯇꯥꯕ ꯁꯤꯅꯤ ꯇꯧꯕ꯭ꯔꯒ ꯌꯥꯎꯔꯤꯁꯤ ꯑꯁꯤꯒꯤꯁꯤ ꯎ ꯋꯥ ꯀꯛꯊꯠꯄꯁꯤꯅꯁꯨ ꯃꯔꯝ ꯑꯃ ꯑꯣꯏꯔꯦ ꯑꯗꯨꯒꯤ ꯃꯊꯛꯇ ꯑꯩꯈꯣꯏꯒꯤ ꯂꯩꯔꯤꯕ ꯑ- ꯑꯩꯈꯣꯏꯒꯤ ꯏꯔꯝ ꯅꯂꯥ ꯏꯔꯝ ꯅꯂꯥꯁꯤꯡꯁꯤꯁꯨ ꯑꯩꯈꯣꯏꯒꯤ ꯐꯖꯅ ꯁꯦꯡꯗꯣꯛꯄꯤꯗꯕ ꯍꯥꯏ ꯇꯥꯔꯦ ꯃꯇꯝ ꯃꯇꯝꯒꯤ ꯑꯩꯈꯣꯏꯒꯤ ꯂꯩꯀꯥꯏꯒꯤ ꯀ꯭ꯂꯕꯀꯤ ꯃꯤꯑꯣꯏꯁꯤꯡꯅ ꯑꯩꯈꯣꯏꯒꯤ ꯀꯩꯅꯣ ꯂꯧꯔꯒ ꯍꯥꯏ ꯇꯥꯔꯦ ꯃꯣꯏꯅ ꯊꯧꯗꯥꯡ ꯂꯧꯔꯒ ꯑꯩꯈꯣꯏꯒꯤ ꯆꯥꯡ ꯅꯥꯏꯅ ꯁꯦꯡꯗꯣꯛꯄꯤꯕ ꯑꯩꯈꯣꯏꯒꯤ ꯊꯥ-ꯊꯥ ꯈꯨꯗꯤꯡꯒꯤ ꯁꯦꯡ ꯗꯣꯛꯄꯅꯤ ꯈꯪꯗꯦ ꯅꯠꯇ꯭ꯔꯒꯅ ꯑꯩꯈꯣꯏꯒꯤ ꯆꯥꯡ ꯅꯥꯏꯅ ꯃꯌꯥꯝ ꯇꯥꯟꯅꯔꯒ ꯁꯨꯃꯥꯏꯅ ꯂꯩꯔꯤꯕ ꯏꯔꯝ ꯅꯂꯥꯁꯤꯡꯁꯤꯁꯨ ꯐꯖꯅ ꯁꯦꯡꯗꯣꯛꯄꯤꯕ ꯑꯣꯏꯇꯥꯔꯒꯗꯤ ꯅꯣꯡ ꯇꯥꯔꯛꯄ ꯃꯇꯝꯗꯁꯨ ꯍꯥꯏꯗꯤ ꯃꯥꯒꯤ ꯆꯦꯟꯊꯖꯐꯝꯗꯨ ꯐꯖꯅ ꯂꯩꯕ ꯑꯣꯏꯇꯥꯥꯔꯒꯗꯤ ꯑꯩꯈꯣꯏꯗ ꯑꯋꯥꯕꯗꯨ ꯂꯩꯔꯔꯣꯏ ꯁꯤꯒꯤ ꯅꯣꯡ ꯇꯥꯕꯁꯤꯅ ꯃꯔꯝ ꯑꯣꯏꯔꯒ-ꯃꯤꯑꯣꯏꯕ ꯈꯛꯇꯪ ꯁꯣꯛꯏꯕ ꯅꯠꯇꯅ ꯂꯩꯔꯤꯕ ꯑꯩꯈꯣꯏꯒꯤ ꯖꯤꯕ ꯄꯥꯟꯕ ꯑꯇꯣꯞꯄ ꯃꯈꯩꯁꯤꯗꯁꯨ ꯁꯣꯛꯂꯤꯕꯅꯤ ꯇꯧꯔꯤꯁꯤ ꯅꯍꯥꯟꯗꯁꯨ ꯅꯣꯡ ꯅꯨꯡꯁꯤꯠ ꯀꯟꯅ ꯇꯧꯕꯗꯣ ꯑꯩꯈꯣꯏꯒꯤ ꯎꯁꯥ ꯑꯃ ꯇꯦꯛꯑꯦ ꯑꯩꯈꯣꯏꯒꯤ ꯅꯥꯀꯟꯗ ꯍꯧꯕ ꯎꯁꯥ ꯑꯃꯗꯣ ꯀꯩꯅꯣ ꯇꯧꯕꯅ ꯗꯥꯎ ꯌꯥꯕꯅ ꯀꯅꯥꯝꯇ ꯑꯁꯣꯛ ꯑꯄꯟꯕꯨꯗꯤ ꯌꯥꯎꯍꯧꯗꯦ ꯑꯗꯨꯕꯨ ꯃꯊꯛꯇ ꯑꯩꯈꯣꯏꯒꯤ ꯎꯁꯥꯗꯨꯒꯤ ꯃꯊꯛꯇ ꯑꯩꯈꯣꯏꯒꯤ ꯎꯆꯦꯛꯀꯤ ꯃꯀꯣꯟ ꯁꯥꯔꯒ ꯂꯩꯕꯗꯣ ꯃꯈꯥꯗ ꯇꯥꯔꯒ ꯎꯆꯦꯛ ꯃꯆꯥꯗꯣ ꯁꯤꯔꯤꯅꯤ ꯑꯗꯒꯤ ꯎꯆꯦꯛꯀꯤ ꯃꯔꯨꯝꯗꯨꯁꯨ ꯑꯗꯨꯃꯥꯏꯅ ꯀꯥꯏꯔꯒ ꯇꯣ ꯑꯗꯨꯃꯥꯏꯅ ꯃꯤꯑꯣꯏꯕ ꯈꯛꯇꯪ ꯑꯀꯥꯏꯕ ꯄꯤꯕ ꯅꯠꯇꯅ ꯑꯗꯨꯃꯥꯏꯅ ꯂꯩꯔꯤꯕ ꯖꯤꯕ ꯄꯥꯝꯕꯤ ꯃꯌꯥꯝꯁꯤꯗꯁꯨ ꯑꯗꯨꯃꯥꯏꯅ ꯁꯨꯃꯥꯏꯅ ꯄꯤꯕꯅꯤ ꯇꯧꯔꯤꯁꯦ ꯃꯁꯤ ꯌꯥꯝꯅ ꯐꯠꯇꯦ ꯇꯧꯔꯤꯕ ꯊꯕꯛꯁꯦ ꯑꯗꯒꯤ ꯂꯩꯔꯤꯕ ꯃꯤ ꯃꯈꯩꯁꯤꯅꯁꯨ ꯈꯔ ꯒ꯭ꯌꯥꯟ ꯇꯥꯔꯒ ꯍꯥꯏꯗꯤ ꯄꯣꯠ ꯆꯩ ꯃꯐꯝ ꯆꯥꯅ ꯍꯨꯟꯗꯣꯛꯄ ꯑꯁꯨꯃꯥꯏꯅ ꯇꯧꯔꯒꯗꯤ- ꯐꯒꯗꯕꯅꯤ ꯑꯗꯒꯤ ꯂꯧꯎ ꯁꯤꯡꯎꯕꯒꯤ ꯃꯇꯥꯡꯗꯁꯨ ꯌꯥꯝꯅ ꯀꯩꯅꯣ ꯇꯧꯒ꯭ꯔꯦ ꯑꯗꯨ ꯂꯧꯎ ꯁꯤꯡꯎꯕꯒꯤ ꯃꯇꯥꯡꯗꯁꯨ ꯅꯪꯅ ꯈꯔ ꯍꯥꯏꯐꯦꯠ ꯑꯗꯨꯝ ꯄꯜꯂꯛꯑꯣ ꯅꯪꯅ ꯍꯥꯟꯅ ꯑꯗꯨꯒ ꯁꯨꯝ ꯑ-ꯑ--ꯇꯥꯟ ꯇꯥꯟꯅꯔꯁꯦ
ꯍꯣꯏ ꯂꯧꯎ ꯁꯤꯡꯎ ꯃꯇꯥꯡꯁꯤꯗꯁꯨ ꯑꯩ ꯏꯁꯥꯃꯛꯁꯨ ꯍꯛꯊꯦꯡꯅꯅ ꯁꯤꯒꯤ ꯑꯋꯥꯕꯁꯦ ꯁꯔꯨꯛ ꯌꯥꯈ꯭ꯔꯦ ꯑꯩꯈꯣꯏꯒꯤꯁꯨ ꯂꯧꯕꯨꯛ ꯃꯌꯥꯝ ꯂꯩꯌꯦ ꯑꯗꯨ ꯂꯧꯕꯨꯛꯇꯨꯗ ꯑꯗꯨꯝ ꯆꯍꯤꯒꯤ ꯎꯅꯕ ꯑꯗꯒꯤ ꯐꯧ ꯊꯥꯗꯣꯛꯅꯕ ꯁꯨꯃꯥꯏꯅ ꯑꯗꯨꯝ ꯍꯣꯠꯅꯩ ꯑꯗꯨꯕꯨ ꯍꯧꯈꯤꯕ ꯆꯍꯤ ꯑꯃꯗ ꯑꯃꯨꯛ ꯀꯨꯝꯃꯃꯨꯛ ꯀꯥꯡꯈ꯭ꯔꯦ ꯀꯨꯝ ꯀꯥꯡꯉꯤ ꯃꯇꯨꯡꯗ ꯑꯃꯨꯛ ꯅꯣꯡꯁꯦ ꯑꯗꯨꯛꯀꯤ ꯃꯇꯤꯛ ꯀꯟꯅ ꯇꯥꯕꯅ ꯃꯔꯝ ꯑꯣꯏꯔꯒ ꯆꯦꯟꯊꯔꯛꯏꯕ ꯇꯨꯔꯦꯟꯒꯤ ꯏꯃꯥꯏ ꯍꯦꯟꯒꯠꯂꯛꯄ ꯑꯗꯒꯤ ꯂꯧꯕꯨꯛꯇ ꯏꯊꯩ ꯂꯧꯈꯣꯡꯗꯒꯤ ꯄꯥꯊꯣꯔꯛꯇꯨꯅ ꯂꯧꯕꯨꯛ ꯆꯦꯟꯖꯤꯜꯂꯛꯄ ꯂꯧ ꯎꯗꯕ ꯃꯇꯝꯗꯅ ꯐꯖꯅ ꯎꯍꯧꯗ꯭ꯔꯕ ꯑꯗꯨꯒ ꯑꯗꯨꯝ ꯂꯥꯏꯕꯛ ꯐꯗꯅ ꯅꯣꯡꯁꯤ ꯈꯔ ꯊꯦꯡꯅ ꯇꯥꯔꯦ ꯂꯧꯁꯤ ꯈꯔ ꯈꯔ ꯎꯕ ꯌꯥꯔꯦ ꯏꯁꯤꯡ ꯆꯥꯎꯗ꯭ꯔꯦꯅ ꯈꯜꯂꯨꯕ ꯃꯇꯝꯗꯅ ꯑꯃꯨꯛ ꯅꯣꯡꯁꯤ ꯐꯧꯁꯤꯅ ꯁꯥꯠꯂꯛꯑꯒ ꯐꯧꯁꯤ ꯌꯩꯕ ꯈꯥꯎꯕ ꯃꯇꯝ ꯌꯥꯔꯛꯄ ꯈꯥꯎꯔ ꯃꯇꯝꯗ ꯌꯩꯕꯒꯤ ꯃꯇꯝ ꯌꯧꯔꯛꯄ ꯃꯇꯝꯁꯤꯗ ꯅꯣꯡ ꯀꯟꯅ ꯇꯥꯕꯅ ꯃꯔꯝ ꯑꯣꯏꯔꯒ ꯐꯧ ꯀꯌꯥ ꯑꯃ ꯃꯥꯡꯕ ꯑꯗꯒꯤ ꯁꯨꯃꯥꯏꯅ ꯑꯃꯥꯡ ꯑꯇꯥ ꯀꯌꯥ ꯊꯣꯛꯄ ꯂꯧꯃꯤꯁꯤꯡꯅ ꯋꯥꯅ ꯍꯣꯠꯅꯖꯔꯛꯑꯒ ꯑꯩꯈꯣꯏꯒꯤ ꯃꯍꯩ ꯐꯪꯉꯝꯗꯥꯏꯗ ꯑꯃꯥꯡ ꯑꯇꯥ ꯀꯌꯥ ꯑꯃ ꯊꯣꯛꯄ ꯑꯋꯥꯕ ꯀꯌꯥ ꯑꯁꯤ ꯏꯁꯥꯃꯛꯁꯨ ꯁꯔꯨꯛ ꯌꯥꯎꯅ ꯑꯗꯨꯝ ꯌꯥꯖꯔꯛꯑꯦ ꯑꯗꯨꯒ ꯎꯁꯨ ꯃꯌꯥꯝ ꯑꯃ ꯎꯔꯦ ꯂꯧꯎ ꯁꯤꯡꯎ ꯃꯇꯥꯡꯁꯦ ꯁꯣꯏꯔꯛꯄ ꯍꯥꯏꯕꯁꯤꯗꯕꯨ ꯑꯩꯈꯣꯏꯒꯤ ꯂꯝꯗꯝꯁꯤꯗꯤ ꯂꯧ- ꯂꯧ ꯎꯔꯒ ꯆꯥꯕꯅ ꯃꯁꯤꯡ ꯌꯥꯝꯕꯅ ꯃꯔꯝ ꯑꯣꯏꯔꯒ ꯑꯩꯈꯣꯏꯒꯤ ꯑꯋꯥꯕꯗ ꯑꯋꯥꯕ ꯍꯥꯞꯄ ꯍꯥꯏꯕꯗꯨ ꯑꯣꯏꯔꯦ ꯑꯗꯨꯅ ꯑꯩꯈꯣꯏꯒꯤ ꯅꯣꯡ-ꯅꯣꯡ ꯏꯁꯤꯡ ꯆꯨꯕꯒꯤ ꯐꯤꯕꯝꯁꯦ ꯃꯁꯤꯁꯦ ꯌꯥꯔꯒꯗꯤ ꯑꯩꯈꯣꯏꯈꯣꯏ ꯏꯁꯥꯅ ꯒ꯭ꯌꯥꯟ ꯇꯥꯅ ꯑꯃꯗꯤ ꯆꯤꯡꯗ ꯈꯨꯟꯗꯥꯔꯤꯕꯁꯤꯡꯅꯁꯨ ꯑꯃꯗꯤ ꯑꯩꯈꯣꯏꯒꯤ ꯂ-ꯂꯂꯣꯟ ꯏꯇꯤꯛ ꯇꯧꯔꯤꯕ ꯀꯔꯕꯥꯔ ꯇꯧꯔꯤꯕ ꯃꯌꯥꯝꯅꯁꯨ ꯎ ꯋꯥꯁꯤ ꯌꯥꯟꯊꯠꯄ ꯃꯇꯝꯗ ꯁꯤꯒꯨꯝꯕ ꯊꯤꯡꯕꯤꯅꯕ ꯌꯦꯡꯁꯤꯟꯕꯤꯅꯕ ꯑꯩꯈꯣꯏ ꯃꯤꯑꯣꯏꯕꯅ ꯂꯩꯔꯤꯕ ꯌꯨꯝ-ꯀꯩ ꯁꯥꯟꯅꯕ ꯑꯃꯗꯤ ꯗꯔꯀꯥꯔ ꯑꯣꯏꯔꯤꯕ ꯄꯣꯠ ꯆꯩꯩ ꯁꯦꯝꯅꯕꯒꯤꯗꯃꯛꯇ ꯈꯛꯇ ꯁꯤꯖꯤꯟꯅꯍꯜꯂꯒ ꯀꯔꯕꯥꯔ ꯑꯣꯏꯅ ꯇꯧꯔꯒ ꯄꯥꯛ ꯁꯟꯅ ꯌꯥꯟꯊꯠꯂꯤꯕ ꯎ- ꯋꯥꯁꯤꯡ ꯑꯁꯤ ꯌꯥꯟꯗꯅꯕ ꯃꯤꯠꯌꯦꯡ ꯑꯃ ꯆꯪꯕꯤꯔꯒꯗꯤ ꯂꯧꯎ ꯁꯤꯡꯎꯕꯗ ꯅꯠꯇꯅ ꯃꯤꯑꯣꯏ ꯀꯌꯥ ꯑꯃ ꯅ ꯃꯤꯑꯣꯏ ꯀꯌꯥ ꯑꯃꯒꯤ ꯌꯨꯝ ꯑꯃꯁꯨꯡ ꯂꯩꯐꯝ-ꯆꯥꯐꯝ ꯈꯪꯗꯅ ꯑꯋꯥꯕ ꯀꯌꯥ ꯑꯃ ꯃꯥꯥꯏꯌꯣꯛꯅꯔꯤꯁꯦ ꯁꯤ ꯈꯔꯗꯤ ꯐꯒꯅꯤꯅ ꯈꯜꯂꯤ ꯑꯗꯨꯨ ꯃꯔꯨꯞꯀꯤ ꯃꯣꯠꯇꯗꯤ ꯁꯍꯔꯒꯤ ꯖꯒꯥꯗ ꯋꯥꯕꯒ ꯇꯝꯄꯥꯛꯀꯤ ꯑꯩꯈꯣꯏꯒꯤ ꯈꯨꯡꯒꯪꯒꯤ ꯖꯒꯥꯗ ꯋꯥꯕꯒꯁꯤ ꯀꯅꯥꯅ ꯍꯦ ꯍꯦꯟꯅ ꯋꯥꯕ ꯍꯦꯟꯕꯒꯦ ꯍꯥꯏꯕꯗꯨ ꯃꯔꯨꯞꯅꯁꯨ ꯍꯥꯏꯐꯦꯠ ꯊꯝꯕꯤꯌꯨ
ꯍꯣꯏ ꯃꯔꯨꯞꯅꯁꯨ ꯌꯥꯝ ꯐꯖꯅꯗꯤ ꯍꯥꯏꯕꯤꯒ꯭ꯔꯦ ꯁꯤꯒꯤ ꯃꯇꯥꯡꯗ ꯆꯨꯝꯃꯤ ꯑꯩꯈꯣꯏꯒꯤ-ꯑꯩꯈꯣꯏꯒꯤ ꯋꯥꯕꯒꯤ ꯆꯥꯡꯁꯤꯗꯤ ꯑꯩꯈꯣꯏꯒꯤ ꯈꯨꯡꯒꯪꯒꯤ-ꯈꯨꯡꯒꯪꯒꯤ ꯂꯝꯒ ꯑꯗꯒꯤ ꯁꯍꯔꯒꯤ ꯂꯝꯒꯁꯤ ꯃꯁꯥ-ꯃꯁꯥꯒꯤ ꯃꯑꯣꯡꯒ ꯑꯗꯨꯝ ꯋꯥꯅꯔꯕ ꯉꯥꯛꯇꯅꯤꯗ ꯍꯥꯏꯗꯤ ꯈꯨꯡꯒꯪꯒꯤ ꯂꯝ ꯈꯛꯇꯅ ꯍꯦꯟꯗꯣꯛꯅ ꯋꯥꯏ ꯑꯗꯨꯒ ꯁꯍꯔꯒꯤ ꯂꯝ ꯈꯛꯇꯅ ꯍꯦꯟꯗꯣꯛꯅ ꯋꯥꯏ ꯍꯥꯏꯕꯁꯨ ꯑꯗꯨꯃꯥꯏꯅ ꯂꯩꯕꯗꯤ ꯅꯠꯇ꯭ꯔꯦ ꯁꯍꯔꯒꯤ ꯂꯝꯗꯁꯨ ꯄꯩꯁꯥ ꯄꯥꯏꯕ ꯃꯌꯥꯝ ꯑꯃ ꯂꯩ ꯑꯗꯒꯤ ꯑꯋꯥꯕ ꯏꯃꯨꯡꯁꯨ ꯂꯩ ꯑꯗꯒꯤ ꯈꯨꯡꯒꯪꯒꯤ ꯂꯝꯗꯕꯨꯗꯤ ꯁꯨꯔꯒ ꯆꯥꯕ ꯉꯥꯛꯇꯅꯤꯅ ꯑꯩꯈꯣꯏꯒꯤ ꯂꯧꯎ ꯁꯤꯡꯎꯕ ꯇꯧꯔꯤꯕ ꯊꯕꯛꯁꯤꯅ ꯑꯩꯈꯣꯏꯒꯤ ꯃꯁꯥꯒꯤꯁꯤꯅ ꯄꯨꯔꯥ ꯀꯩꯅꯣ ꯑꯣꯏꯕ ꯍꯥꯏꯗꯤ ꯁꯦꯟꯊꯣꯛ ꯂꯝꯕꯤꯗꯨ ꯂꯧꯎ ꯁꯤꯡꯎꯕꯁꯤꯗ ꯂꯧꯎ ꯁꯤꯡꯎꯕꯁꯤꯗ ꯂꯣꯏꯅꯃꯛ ꯃꯄꯥꯟ ꯇꯥꯡꯕ ꯍꯥꯏꯕꯗꯨ ꯑꯣꯏꯔꯦ ꯇꯧꯔꯤꯁꯦ ꯑꯗꯨꯅꯤ ꯑꯩꯈꯣꯏꯒꯤ ꯂꯧꯎ ꯁꯤꯡꯎꯕꯒꯤ ꯃꯇꯝꯁꯤꯗ ꯀꯩꯅꯣ ꯂꯧꯃꯤꯁꯤꯡꯅ ꯃꯔꯨ ꯂꯣꯛꯆꯒꯗꯕ ꯑꯗꯣ ꯏꯁꯤꯡ ꯏꯆꯥꯎ ꯑꯗꯨ ꯅꯪꯗꯅ ꯏꯁꯤꯡ ꯏꯆꯥꯎ ꯑꯗꯨ ꯅꯪꯗꯅ ꯂꯣꯛꯀꯗꯕ ꯆꯥꯡꯗꯨꯗꯒꯤ ꯍꯟꯊꯔꯒ ꯂꯣꯛꯑꯦ ꯑꯗꯒꯤ ꯃꯔꯨ ꯑꯣꯏꯅ ꯑꯩꯈꯣꯏꯒꯤ ꯑꯀꯨꯠꯄ ꯖꯒꯥꯗ ꯂꯩꯕ ꯂꯧꯕꯨꯛꯁꯤꯡꯁꯤꯗꯤ ꯑꯩꯈꯣꯏꯒꯤ ꯏꯁꯤꯡꯁꯤ ꯊꯨꯝꯖꯤꯜꯂꯒ ꯂꯩꯕꯅ ꯃꯔꯝ ꯑꯣꯏꯔꯒ ꯑꯩꯈꯣꯏꯒꯤ ꯄꯨꯡ-ꯄꯨꯡꯃꯥꯡ ꯃꯥꯡꯕ ꯃꯔꯨ ꯑꯃ ꯐꯥꯎꯕ ꯂꯧꯈꯠꯄ ꯌꯥꯗꯕ ꯑꯗꯨꯃꯥꯏꯅ ꯇꯧꯕ ꯐꯥꯎꯕ ꯌꯥꯎꯔꯤꯅꯤ ꯃꯃꯥꯡꯗꯁꯨ ꯃꯃꯥꯡ-ꯃꯃꯥꯡꯒꯤ ꯃꯃꯥꯡꯒꯤ ꯀꯩꯅꯣ ꯇꯧꯕꯗꯨꯗ ꯏꯁꯤꯡ ꯏꯆꯥꯎꯕ ꯀꯥꯟꯗꯁꯨ ꯑꯩꯈꯣꯏꯒꯤ ꯀꯀꯥ ꯍꯣꯏꯒꯤ ꯃꯣꯏꯒꯤ ꯂꯧꯐꯝꯗꯨ ꯈꯔ ꯀꯨꯠꯄ ꯖꯒꯥꯗ ꯑꯗꯨꯃꯥꯏꯅ ꯂꯧꯕ-ꯂꯩꯕꯅ ꯑꯣꯏꯔꯒ ꯃꯣꯏꯒꯤ ꯂꯧ ꯑꯃ ꯐꯥꯎꯕ ꯂꯣꯛꯄ ꯀꯨꯞꯈꯤꯗꯗꯗ ꯃꯣꯏꯗꯒꯤ ꯃꯤꯉꯣꯟꯗꯒꯤ ꯋꯥꯜꯂꯒ ꯑꯗꯨꯃꯥꯏꯅ ꯆꯥꯔꯒ ꯌꯥꯝ ꯋꯥꯅ-ꯋꯥꯅ ꯑꯗꯨꯃꯥꯏꯅ ꯇꯧꯒꯤꯕꯗꯨ ꯌꯥꯎꯔꯤꯅꯤ ꯇꯧꯔꯤꯁꯦ ꯑꯗꯨꯒ ꯑꯩꯏꯗꯤ ꯁꯨꯃꯥꯏꯅ ꯂꯧ-ꯂꯧꯒꯤ ꯃꯇꯝꯗ ꯁꯨꯃꯥꯏꯅ ꯅꯣꯡꯁꯤꯡꯅ ꯃꯔꯝ ꯑꯣꯏꯔꯒ ꯃꯥꯡꯍꯟꯕꯁꯤ ꯌꯥꯝꯅ ꯅꯨꯡꯉꯥꯏꯖ ꯗꯤ ꯑꯩꯈꯣꯏꯁꯨ ꯂꯧꯃꯤꯒꯤ ꯃꯆꯥ ꯑꯃ ꯑꯣꯏꯔꯒ ꯑꯩꯈꯣꯏꯁꯨ ꯂꯧꯗꯒꯤ ꯃꯄꯥꯟ ꯇꯥꯡꯉꯒ ꯑꯗꯨꯃꯥꯏꯅ ꯍꯤꯡꯕꯗꯨ ꯑꯣꯏꯕꯅꯤꯅ ꯑꯗꯨ ꯁꯍꯔꯒꯤ ꯂꯝꯗꯅ ꯃꯔꯨꯏ ꯑꯣꯏꯅ ꯇꯧꯔꯤꯁꯤ ꯃꯣꯏꯒꯤ ꯂꯝꯗꯕꯨꯗꯤ ꯂꯧꯎ ꯁꯤꯡꯎꯕ ꯍꯥꯏꯕꯁꯤ ꯊꯣꯏꯗꯣꯛꯄ ꯇꯧꯗ꯭ꯔꯦ ꯃꯣꯏꯒꯤ ꯂꯝꯗꯅ ꯑꯩꯈꯣꯏꯒꯤ ꯏꯁꯤꯡ ꯏꯖꯥꯎ ꯄꯥ-ꯊꯣꯛꯄꯁꯤ ꯁꯤꯅꯦꯕ ꯅꯣꯡ ꯈꯖꯤꯛꯇꯪ ꯇꯥꯕꯒ ꯑꯩꯈꯣꯏꯒꯤ ꯇꯥꯔꯤꯕ ꯆꯥꯡꯗꯨꯗꯒꯤ ꯑꯩꯈꯣꯏꯒꯤ ꯏꯁꯤꯡ ꯏꯆꯥꯎꯔꯤꯕ ꯆꯥꯡꯗꯨꯅ ꯍꯦꯟꯅ ꯍꯦꯟꯕꯗꯣ ꯀꯔꯤꯒꯤꯅꯣ ꯍꯥꯏꯕ ꯃꯇꯝꯗ ꯃꯣꯏꯒꯤꯗꯤ ꯃꯤꯗꯨ ꯆꯤꯜꯂꯕꯅꯤꯅ ꯌꯥꯝꯃꯕꯅꯤꯅ ꯌꯨꯝ ꯑꯃꯒꯒꯤ ꯃꯔꯛꯇ ꯌꯨꯝ ꯑꯃꯒꯒꯤ ꯌꯨꯝ ꯑꯅꯤꯁꯤꯒꯤ ꯃꯔꯛꯁꯤꯗ ꯑꯩꯈꯣꯏꯒꯤ ꯑꯍꯥꯡꯕ ꯂꯩꯇꯕ ꯍꯥꯏꯇꯥꯔꯦ ꯐꯖꯅ ꯗ꯭ꯔꯦꯟ ꯁꯦꯝꯃꯒ ꯐꯖꯅ ꯏꯔꯝ ꯅꯂꯥ ꯁꯦꯝꯒꯗꯕꯁꯤ ꯃꯣꯏꯒꯤꯗꯤ ꯍꯥꯏꯗꯤ ꯃꯤꯗꯨ ꯆꯤꯜꯂꯕꯅꯤꯅ ꯌꯨꯝꯁꯤ ꯀ꯭ꯔꯤꯛ ꯀ꯭ꯔꯤꯛ ꯏꯟꯅꯔꯒ ꯑꯗꯨꯃꯥꯏꯅ ꯁꯥꯔꯕꯅꯤꯅ ꯅꯣꯡ ꯇꯥꯔꯛꯄ ꯃꯇꯝꯗ ꯐꯖꯅ ꯏꯁꯤꯡꯗꯨ ꯆꯦꯟꯕꯝ ꯂꯩꯇꯕꯗꯒꯤ ꯇꯨꯡꯁꯤꯜꯂꯒ ꯂꯣꯏꯅ ꯌꯨꯝ ꯃꯅꯨꯡꯗ ꯆꯪꯉꯛ ꯑꯗꯨꯃꯥꯏꯅ ꯇꯧꯕ ꯐꯥꯎꯕ ꯌꯥꯎꯔꯤꯕꯅꯤ ꯃꯐꯝ ꯑꯃꯈꯛꯇꯗꯤ ꯑꯩꯈꯣꯏꯒꯤ ꯑꯩꯈꯣꯏꯒꯤ ꯃꯣꯏꯒꯤ ꯑꯉꯥꯡ ꯑꯉꯥꯡ ꯀꯣꯆꯤꯡ ꯇꯧꯕꯐꯝꯁꯤ ꯑꯩꯈꯣꯏꯒꯤ ꯀꯩꯅꯣ ꯃꯈꯥꯗ ꯑꯩꯈꯣꯏ ꯈꯔ ꯀꯨꯊꯔꯒ ꯍꯥꯏꯇꯔꯦ ꯑꯩꯈꯣꯏꯒꯤ ꯂꯩꯅꯨꯡꯗ ꯑꯗꯨꯃꯥꯏꯅ ꯁꯥꯕꯗ ꯌꯥꯎ ꯂꯩꯅꯨꯡꯗ ꯁꯥꯏꯌꯦꯅ ꯍꯥꯏꯌꯦ ꯑꯗꯨ ꯃꯣꯏꯒꯤ ꯀꯩꯅꯣ ꯇꯧꯔꯤꯉꯩꯁꯤꯗ ꯀꯣꯆꯤꯡꯁꯤ ꯇꯧꯔꯤꯉꯩꯁꯤꯗ ꯑꯩꯈꯣꯏꯒꯤ ꯏꯁꯤꯡꯁꯤ ꯆꯦꯟꯁꯤꯜꯂꯛꯇꯅ ꯑꯩꯈꯣꯏꯒꯤ ꯍꯧꯖꯤꯛ ꯀꯣꯆꯤꯡ ꯇꯧꯔꯤꯉꯩꯗꯨꯗ ꯀꯣꯆꯤꯡ ꯃꯐꯝꯗꯨꯗ ꯌꯥꯎꯔꯝꯃꯤꯕ ꯁꯥꯇ꯭ꯔ ꯃꯈꯩꯁꯤ ꯁꯤꯕ ꯐꯥꯎꯕ ꯌꯥꯎꯈꯤ ꯑꯗꯨꯃꯥꯏꯅ ꯍꯥꯏꯕꯒꯤ ꯄꯥꯎꯁꯨ ꯑꯗꯨꯝ ꯇꯥꯗꯕꯗꯤ ꯅꯠꯇꯦ ꯍꯥꯏꯕ ꯍꯥꯏꯗꯤ ꯏꯁꯤꯡꯗꯨ ꯆꯥꯎꯔ ꯅꯤꯅ ꯑꯩꯈꯣꯏꯒꯤ ꯃꯩ-ꯃꯩ-ꯃꯩꯗꯒꯤ ꯑꯩꯈꯣꯏꯒꯤ ꯑꯦꯂꯦꯛꯇ꯭ꯔꯤꯛ ꯀꯔꯦꯟ ꯑꯗꯨꯃꯥꯏꯅ ꯆꯠꯂꯒ ꯈꯣꯠꯂꯒ ꯁꯤꯕꯒꯤ ꯆꯥꯡꯁꯨ ꯑꯗꯨꯝ ꯌꯥꯎꯔꯤꯕꯅꯦꯕ ꯇꯧꯔꯤꯁꯦ ꯑꯗꯒꯤ ꯂꯩꯅꯥꯁꯤ ꯃꯈꯟ ꯃꯈꯟꯁꯨ ꯄꯣꯛꯂꯛꯄ ꯍꯥꯏꯗꯤ ꯃꯣꯠꯂꯕꯅꯤꯅ ꯏꯁꯤꯡꯗꯨꯗꯒꯤ ꯂꯩꯅꯥ ꯃꯌꯥꯝ ꯑꯃ ꯁꯟꯗꯣꯛꯂꯛꯏ ꯑꯗꯒꯤ ꯍꯥꯔ ꯅꯨꯡ ꯁꯤꯖꯤꯟꯅꯕ ꯑꯗꯒꯤ ꯑꯆꯧ-ꯑꯆꯧꯕ ꯑꯈꯣꯏꯒꯤ ꯌꯨꯝ ꯀꯩ ꯃꯌꯥꯝꯗꯒꯤ ꯊꯥꯗꯣꯛꯂꯛꯄ ꯑꯈꯣꯏꯒꯤ ꯑꯃꯣꯠ ꯑꯀꯥꯏ ꯌꯨꯝꯒꯤ ꯐꯠꯇꯕ ꯄꯣꯠ ꯆꯩ ꯁꯤꯡꯁꯤ ꯃꯐꯝ ꯆꯥꯅ ꯀꯩꯅꯣ ꯇꯧꯗ꯭ꯔꯕꯅꯤꯅ ꯆꯦꯟꯗꯗ꯭ꯔꯕꯅꯤꯅ ꯍꯥꯏꯗꯤ ꯑꯁꯤꯅ ꯃꯔꯝ ꯑꯣꯏꯔꯒ ꯂꯩꯥꯏꯅꯥ ꯖꯥꯠ-ꯖꯥꯠ ꯊꯣꯛꯂꯛꯄꯁꯨ ꯑꯗꯨꯝ ꯌꯥꯎꯗꯕꯗꯤ ꯅꯠꯇꯦꯗ ꯈꯪꯗꯦꯗ ꯁꯤꯒꯨꯝꯕꯒꯤ ꯃꯌꯥꯝꯁꯤꯗꯤ ꯍꯥꯏꯕꯒꯤꯗꯤ ꯂꯣꯏꯕ ꯅꯥꯏꯔꯔꯣꯏ ꯇꯧꯔꯤꯁꯦ ꯑꯗꯣ ꯃꯔꯨꯞꯇꯤ ꯍꯧꯖꯤꯛꯀꯥꯟꯁꯤ ꯌꯨꯝꯗ ꯂꯩꯕꯣ ꯅꯠꯇ꯭ꯔꯒꯅ ꯀꯗꯥꯏꯗ ꯂꯩꯒꯦ
ꯑꯩꯁꯤ ꯑꯩꯗꯤ ꯍꯧꯖꯤꯛ-ꯍꯧꯖꯤꯛ ꯍꯧꯖꯤꯛꯀꯤꯗꯤ ꯌꯨꯝꯗ ꯂꯩ ꯃꯇꯝ ꯈꯔꯕꯨꯗꯤ ꯑꯩ ꯁꯍꯔꯒꯤ ꯖꯒꯥꯗ ꯂꯩꯔꯒ ꯑꯩꯒꯤ ꯃꯍꯩ ꯃꯁꯤꯡ ꯂꯣꯏꯁꯜꯂꯨꯕꯅꯤ ꯑꯗꯨꯒꯤꯗꯁꯨ ꯏꯁꯤꯡ ꯏꯆꯥꯎꯒꯤ ꯑꯋꯥꯕ ꯃꯥꯏꯌꯣꯛꯅꯗꯅ ꯌꯥꯝ ꯋꯥꯈꯤ ꯑꯗꯣ ꯍꯧꯖꯤꯛꯄꯨꯗꯤ ꯌꯨꯝꯗ ꯂꯩꯔꯦ ꯃꯇꯨꯡ ꯇꯥꯔꯛ ꯄꯗ ꯃꯍꯩ ꯃꯁꯤꯡ ꯂꯣꯏꯁꯟꯕꯒꯤ ꯑꯃꯨꯛ ꯂꯩꯒꯤꯕꯗꯤ ꯌꯥꯏ ꯑꯗꯨ ꯃꯔꯨꯞꯇꯤ ꯌꯨꯝꯗ ꯂꯩ ꯃꯔꯨꯞꯇꯤ ꯌꯨꯝꯗ ꯂꯩꯕ꯭ꯔꯣ ꯀꯥꯏꯗ ꯂꯩꯕꯤꯒꯦ?
ꯑꯩꯗꯤ ꯍꯧꯖꯤꯛꯇꯤ ꯌꯨꯝꯗ ꯂꯩꯇꯤꯌꯦ ꯑꯩꯁꯤ ꯌꯨꯝꯗ ꯂꯩꯔꯝꯃꯦ ꯑꯩꯅ ꯑꯗꯨꯒ ꯌꯨꯝꯗ ꯂꯩꯔꯝꯕꯗꯒꯤ ꯑꯩꯁꯤꯅ ꯑꯩꯁꯤ ꯊꯕꯛ ꯈꯔ ꯂꯥꯛꯄꯗꯒꯤ ꯑꯩꯁꯤ ꯑꯇꯣꯞꯄ ꯂꯝꯗ ꯑꯁꯨꯃꯥꯏꯅ ꯂꯥꯛꯑꯒ ꯂꯩꯌꯦ ꯑꯗꯣ ꯑꯩꯁꯨ ꯀꯨꯏꯅ ꯂꯩꯒꯗꯕ ꯅꯠꯇꯦ ꯑꯩꯅ ꯇꯧꯔꯝꯃꯤꯕ ꯊꯕꯛꯁꯦ ꯑꯩꯗꯤ ꯂꯣꯏꯁꯤꯜꯂꯛ ꯒ ꯂꯣꯏꯗꯣꯔꯦ ꯑꯗꯨꯝ ꯊꯥ ꯑꯅꯤ-ꯑꯍꯨꯝꯁꯤꯗ ꯂꯣꯏꯔꯅꯤ ꯑꯁꯤ ꯂꯣꯏꯔꯒ ꯑꯗꯨꯝ ꯌꯨꯝꯗ ꯑꯃꯨꯛ ꯑꯗꯨꯃꯥꯏꯅ ꯆꯠꯂꯅꯤ ꯍꯥꯏꯕ ꯇꯥꯔꯦ ꯐꯔꯦ ꯃꯔꯨꯞ ꯑꯗꯨꯗꯤ ꯀꯣꯟꯅ ꯃꯇꯥꯡ ꯆꯥꯕꯗ ꯑꯃꯨꯛ ꯃꯈꯥ ꯇꯥꯕ ꯋꯥꯔꯤ ꯋꯥꯇꯥꯏ ꯈꯟꯅꯔꯁꯤꯀꯣ꯫
ꯍꯣꯏ ꯃꯔꯨꯞ ꯃꯔꯨꯞꯀ ꯋꯥꯔꯤ ꯁꯥꯟꯅꯖꯕ ꯌꯥꯝ ꯅꯨꯡꯉꯥꯏꯖꯔꯦ ꯊꯝꯖꯔꯒꯦ ꯃꯔꯨꯞ꯫